ꯍꯜꯂꯣ ꯍꯥꯎꯥꯎ ꯎꯝ ꯇ ꯑꯩꯗꯤ ꯀꯅꯥꯔꯣꯅ ꯉꯥꯛꯇ
ꯁꯤꯣꯏꯁꯤꯃꯊ ꯍꯜꯂꯣ
ꯀꯕ
ꯎꯝ ꯃꯣꯛꯛꯇ ꯐꯣꯟ ꯀꯛꯄ ꯇꯠꯈ꯭ꯔꯤꯕ ꯑꯩ ꯍꯌꯦꯡ ꯀꯣꯏꯏꯒꯩꯅꯣ ꯇꯧ ꯐꯔꯦ ꯁꯤꯁꯦꯀꯣ ꯇꯔꯝꯃꯠ ꯑꯊꯣꯏ ꯇꯔꯥꯅꯤꯊꯣꯏ ꯌꯧꯔꯨꯔꯗꯤ ꯀꯣꯛ ꯀꯛꯊꯠꯄꯅ ꯐꯕꯖꯥꯅꯦ ꯍꯥꯏꯗꯤ ꯐꯣꯟ ꯇꯠꯇꯅ ꯂꯩꯍꯧꯕꯗꯨꯗꯤ ꯑꯣꯏꯗꯧ ꯃꯥꯜꯂꯦ ꯕꯤꯖꯤ ꯌꯥ ꯍꯥꯏꯗꯣ ꯑꯩ ꯀꯩꯝ ꯇꯧꯅꯗꯦꯕ ꯍꯧꯖꯤꯦ
ꯑ ꯑꯣꯏꯗ ꯑꯗꯨ ꯍꯣꯏ ꯑꯗꯨꯅꯁꯨ ꯑꯣꯏꯗꯧ ꯃꯥꯜꯂꯦ ꯑ ꯈꯟꯕꯗ ꯍꯥꯏꯗꯤ ꯑꯗꯨꯝ ꯍꯥꯏꯗꯤ ꯃꯨꯠꯄ ꯉꯥꯏꯖꯔ ꯂꯣꯏꯔꯒ ꯉꯥ ꯂꯩꯔꯒ ꯇꯛ ꯊꯧꯕꯗꯣ
ꯎꯝ
ꯑꯗꯨ ꯑꯗꯨꯅꯁꯨ ꯑꯣꯏꯗꯣꯏꯅꯦ
ꯑꯁ ꯑꯗꯨꯃꯥꯏꯅ ꯑꯣꯏꯗꯧ ꯃꯥꯜꯂꯦ ꯑꯗ ꯑꯩ ꯑꯦꯞꯁꯀꯗꯣ ꯍꯥꯡꯗꯣꯛꯑꯒ ꯆꯪ ꯍꯟꯗꯣꯛꯑꯒ ꯆꯪꯒ ꯇꯧꯔꯝꯝꯕꯅ ꯌꯥꯗꯦꯕ
ꯍꯣꯏ ꯍꯣꯏ ꯑꯩꯁꯨꯦ ꯑꯩꯁꯨ ꯆ ꯀꯩꯅꯣ ꯇꯧꯔꯛꯑꯦꯅꯦ ꯌꯥꯗꯦꯕ
ꯑꯣꯏꯁ ꯈꯪꯗꯦꯗ ꯇꯧꯔꯤꯁꯦ ꯑꯗꯒꯤ ꯉꯁꯥꯏꯒꯤ ꯑꯩꯅ ꯑ ꯆ ꯂꯣꯏꯕ ꯍꯥꯏꯗꯣ ꯑꯗꯒꯤ ꯌꯨꯝꯗꯒ ꯑꯩꯈꯣꯏꯒꯤ ꯑꯗꯨꯃꯥꯏꯅ ꯑꯅꯥ ꯑꯌꯦꯛ ꯂꯥꯛꯄ ꯃꯇꯝꯁꯦ
ꯑꯥ
ꯑꯩꯈꯣꯏꯅ ꯍꯧꯧꯁꯁꯤ ꯁꯨꯝ ꯏꯃꯥꯟꯅꯕ ꯀꯩꯀꯩ ꯆꯥꯃꯤꯟꯅꯕ ꯈꯣꯠꯂꯨꯕ ꯇꯧꯕꯁꯤꯡꯁꯦ ꯌꯨꯝꯗ ꯄꯨꯁꯂ ꯆꯥꯔꯦꯟ ꯆ ꯈꯜꯂꯁꯦꯕ ꯆꯥꯕꯁꯦ ꯉꯥꯡꯗꯤ ꯌꯥꯝ ꯉꯥꯡꯉꯦ ꯍꯥꯏꯗꯤ ꯑꯩꯈꯣꯏ ꯕꯥ ꯍꯣꯏꯅ ꯁꯨꯃꯥꯏꯅ ꯌꯨꯝꯗ ꯁꯥ ꯉꯥ ꯂꯩꯌꯦꯣ ꯁꯥ ꯉꯥ ꯂꯩꯔ ꯍꯥꯏꯕ ꯋꯥꯅꯤ ꯑꯩꯈꯣꯏꯅ ꯑꯃꯨꯛ ꯈꯤꯇꯪ ꯂꯥꯞꯅ ꯊꯝꯃꯦꯕ ꯄꯨꯔꯥ ꯂꯥꯞꯅꯕꯥꯎ ꯐꯖꯅ ꯑꯗꯨꯝ ꯂꯥꯞꯅꯔꯦ ꯑꯩꯈꯣꯏ ꯃꯤ ꯂꯩꯅꯔꯤ ꯖꯒꯥꯁꯦ ꯈꯤꯇꯪ ꯂꯥꯞꯅꯩꯌꯦꯕ ꯑꯗꯣ ꯀꯩꯅꯣ ꯇꯧꯋꯦ ꯁꯥ ꯉꯥꯁꯦ ꯆꯥꯔꯦꯗꯅ ꯑꯣꯛꯁꯥꯒꯨꯝꯕ ꯁꯨꯝ ꯃꯇꯝ ꯁꯨꯃꯥꯏꯅ ꯂꯅꯥꯏꯅꯥꯗꯤ ꯈꯪꯕ ꯅꯠꯇꯦꯗꯅ ꯑꯩꯈꯣꯏꯒꯤ ꯀꯩꯅꯣꯒꯤ ꯑꯣꯛꯆꯥ ꯁꯦꯝꯃꯝꯗꯒꯤꯩ ꯀꯩꯗꯩ ꯂꯧꯔꯛꯄ ꯀ ꯁꯥꯗꯨꯗꯤ
ꯃꯥꯅꯦ ꯍꯥꯏꯗꯤ ꯌꯣꯟꯅꯕ ꯎꯝ ꯌꯣꯟꯅꯕ ꯃꯣꯏꯗꯤ ꯅꯥꯔꯁꯨ ꯅꯥꯗꯦ ꯍꯥꯏꯔꯛꯇꯣꯏꯅꯤꯗꯣ
ꯑꯗꯨ ꯉꯥꯛꯇꯅꯤꯗ ꯅ ꯅꯥꯏ ꯍꯥꯏꯔꯒꯗꯤ ꯑꯝꯇ ꯌꯣꯜꯂꯛꯑꯣꯏꯗꯣꯏꯅꯦꯕ ꯆꯥꯔꯁꯨ ꯀꯩꯗꯧꯒꯦꯗ ꯍꯧꯖꯤꯛ ꯂꯣꯛꯈꯥꯛ ꯆꯆꯕ ꯀꯩꯀꯩꯁꯦ ꯀꯔꯤꯃꯨꯛ ꯁꯝꯅꯍꯟꯗ꯭ꯔꯦ ꯑꯗꯨꯝ ꯍꯥꯏꯗꯤ ꯀꯔꯤꯝꯇ ꯑꯗꯨꯝ ꯇꯣꯉꯥꯟꯅ ꯑꯗꯨꯒꯤ ꯄꯣꯠꯇꯨꯃ ꯂꯣꯏꯁꯤꯜꯂꯒ ꯃꯐꯝ ꯆꯥꯅ ꯇꯣꯉꯥꯟꯅ ꯍꯨꯟꯗꯣꯛꯄꯤꯕ ꯑꯗꯨꯃꯥꯏꯅ ꯇꯧꯕ ꯑꯗꯒꯤ ꯑꯒꯤ ꯑꯩꯁꯦ ꯑꯗꯨꯃꯥꯏꯅ ꯑꯩꯈꯣꯏꯒꯤ ꯃꯐꯝ ꯃꯥꯡꯈꯟꯗ ꯃꯌꯥꯝ ꯁꯨꯝ ꯍꯥꯏꯗꯤ ꯀꯃꯥꯏꯅ ꯇꯧꯅꯣ ꯈꯪꯗꯕ ꯁꯥ ꯉꯥ ꯁꯨꯝ ꯆꯥꯔꯨ ꯇꯥꯔꯒꯗꯤ ꯑꯩꯈꯣꯏ ꯌꯣꯡꯆꯥꯛ ꯊꯥꯕ ꯑꯣꯏꯇꯔꯁꯨ ꯑꯗꯒꯤ ꯁꯦꯡꯕ ꯑꯣꯏꯔꯁꯨ ꯑꯗꯨꯝ ꯆꯪꯗ꯭ꯔꯦꯕ ꯆꯪꯁꯨ ꯆꯪꯉꯨꯅꯣꯅ ꯍꯥꯏꯗꯤ ꯑ ꯑꯩꯈꯣꯏꯒꯤ ꯄꯤꯖꯕ ꯈꯛ ꯑꯗꯨꯃꯥꯏꯅ ꯑꯗꯨꯝ ꯆꯪꯕꯗꯣ
ꯍꯥꯏꯗꯤ ꯎꯝ ꯅꯨꯡꯁꯤꯠ ꯍꯥꯏꯗꯤ ꯍꯋꯥ ꯎꯝ ꯍꯋꯥ ꯅꯨꯡꯁꯤꯠ ꯑꯗꯨꯝ ꯍꯥꯏꯅꯩꯗꯅ
ꯎꯝ ꯑꯗꯨꯝ ꯁꯥꯡꯉ ꯂꯣꯏꯗꯣꯏ ꯑꯗꯨꯃꯥꯏꯅ ꯇꯧꯋꯦ ꯑꯗ ꯌꯦꯟꯒꯗꯤ ꯂꯣꯏꯔꯝꯕ ꯀꯃꯥꯏꯅ ꯇꯧꯒꯦ ꯑꯩꯈꯣꯏ ꯌꯦꯟꯒꯗꯤ ꯌꯥꯝ ꯂꯣꯏꯔꯝꯃꯤꯅ
ꯑꯦ ꯑꯣꯏꯣꯏꯔꯝꯃꯤꯍꯦ ꯌꯦꯡꯉꯁꯨ ꯌꯦꯟ ꯂꯣꯏꯔꯝꯃꯤ ꯉꯥꯅꯨ ꯂꯣꯏꯔꯝꯃꯤ
ꯎꯝ
ꯃꯣꯏꯁꯦ ꯋꯥꯈꯤꯕ ꯍꯥꯏꯇꯥꯔꯦ
ꯑꯅꯧꯕꯗꯤ ꯏꯁꯇꯤꯜ ꯂꯣꯏꯔꯤꯀꯣ ꯑꯩꯈꯣꯏꯗꯤ ꯍꯧꯖꯤꯛ ꯍꯧꯖꯤꯛꯁꯤꯁꯨ ꯍꯨ ꯉꯥꯅꯨꯗꯤ ꯂꯣꯏꯔꯤꯑꯕ ꯂꯣꯏꯒꯅ ꯀꯃꯥꯏꯅ ꯇꯧꯒꯦꯗ ꯆꯥꯅꯤꯡꯕ ꯀꯥꯟꯗ ꯃꯤꯉꯣꯟꯗꯤꯗ ꯍꯦꯟꯅ ꯆꯥꯕꯁꯨꯦ ꯐꯪꯗꯕꯒꯤꯀꯣ ꯄꯩꯁꯥ ꯅꯨꯡꯁꯥ ꯆꯤꯜꯂꯛꯑꯀꯥꯟꯗ ꯌꯣꯜꯂꯁꯤ ꯁꯨ ꯌꯥꯕ ꯑꯗꯩ ꯌꯨꯝꯗ ꯂꯩꯕꯗꯤ ꯆꯥꯔꯁꯨ ꯌꯥꯏꯅ ꯑꯗꯨꯃꯥꯏꯅ ꯇꯧꯋꯤ ꯍꯧꯖꯤꯛꯀꯥꯟ
ꯑꯣ ꯑꯩꯈꯣꯏ ꯑꯩꯈꯣꯏꯒꯤꯅ ꯑꯃꯨꯛ ꯀꯩꯅꯣ ꯏꯁꯤꯡ ꯉꯥꯅꯨꯗꯣ
ꯑꯣ
ꯑꯗꯨꯗꯣ ꯂꯣꯏꯔꯝꯃꯦꯕ
ꯑꯁ ꯑꯗꯨꯒꯤ ꯉꯥꯅꯨꯗꯨ ꯍꯣꯡꯕꯗꯅꯦ ꯀꯩꯅꯣ ꯇꯧꯕ ꯉꯝꯗꯕꯅꯤ ꯇꯥꯡ ꯉꯝꯗꯕꯅꯤꯀꯣ
ꯍꯣꯏ ꯑꯗꯨꯕꯨꯗꯤ ꯀꯦꯖꯤ ꯀꯦꯖꯤ ꯀꯦꯖꯤꯗ ꯑꯣꯜꯂꯒꯗꯤ ꯆꯠꯂꯦꯕ ꯀꯦꯖꯤꯗ ꯑꯗꯣ ꯑꯃꯔꯣꯝꯗꯗꯤ ꯌꯥꯗꯤ ꯌꯥꯏꯌꯦ ꯑꯗꯨꯝ ꯍꯥꯏꯗꯤ ꯂꯣꯏꯕꯗ ꯚꯤꯂꯥꯏꯇꯤ ꯀꯩꯀꯥꯅ ꯂꯝꯁꯝꯗ ꯂꯝꯁꯝꯗ ꯌꯣꯟ ꯌꯥꯏꯗꯅ
ꯑꯥ
ꯃꯣꯏꯅ ꯍꯥꯏꯗꯤ ꯈꯤꯇꯪ ꯀꯣꯏꯔꯛ ꯂꯝꯁꯝ ꯌꯣꯉꯛꯄꯗ ꯄꯩꯁꯥꯗꯣ ꯆꯥꯎꯋꯤꯗꯅ ꯑꯗ ꯄꯩꯁꯥ ꯊꯨꯅ ꯑꯣꯟꯊꯣꯛꯄꯩ ꯍꯥꯏꯔꯗꯤ ꯃꯩꯇꯩ ꯉꯥꯅꯨꯗꯣ ꯑ ꯍꯧꯖꯤꯛ ꯏꯁꯤꯡ ꯉꯥꯅꯨꯗꯣ ꯑꯗꯨꯅꯗꯤ ꯑꯗꯨꯝ ꯌꯥ ꯌꯥꯏꯅꯦ
ꯑꯦ ꯄꯩꯁꯥ ꯊꯣꯛꯄ ꯌꯥꯏꯗꯤ ꯇꯁꯦꯡꯅ ꯃꯔꯨꯝꯒ ꯅꯠꯇꯦ ꯄꯩꯁꯥ ꯃꯔꯨꯝ ꯀꯣꯛꯄ ꯉꯥꯅꯝꯁꯨ ꯂꯩꯣꯏꯔꯝꯃꯦ ꯂꯣꯏꯅ ꯌꯥꯝ ꯋꯥꯈꯤꯕ ꯍꯥꯏꯗꯤ ꯉꯅꯨꯗꯣ ꯌꯥ ꯉꯥꯅꯨ ꯌꯥꯝ ꯂꯣꯏꯔꯨꯕꯩ ꯅꯠꯇꯦꯕ ꯑꯩꯈꯣꯏ ꯈꯥꯒꯤ ꯀꯦꯝꯄꯦꯅ ꯑꯩꯈꯣꯏꯒꯤ ꯂꯝ ꯉꯥꯅꯨ ꯃꯥꯟꯕ ꯑꯃ ꯂꯩꯕ ꯈꯪꯕ꯭ꯔꯥ
ꯑ ꯑꯥ ꯑꯥ ꯍꯣꯏ
ꯑꯗꯨꯗꯣ ꯆꯥꯝꯃ ꯍꯣꯏ ꯆꯥꯝꯃ ꯈꯤꯇꯪ ꯍꯦꯟꯅ ꯍꯥꯞꯄꯝꯃꯦꯕ
ꯑ
ꯑꯁ ꯑꯗꯨꯗꯤ ꯊꯥꯗꯣꯛꯄꯗꯨꯅ ꯑꯩꯈꯣꯏꯒꯤ ꯊꯥꯏꯅ ꯑ ꯅꯍꯥꯟꯋꯥꯏ ꯃꯇꯝꯗꯗꯤ ꯄꯨꯈ꯭ꯔꯤ ꯑꯣꯏꯅ ꯂꯩꯔꯝꯕꯀꯣ ꯍꯧꯖꯤꯛꯅ ꯍꯧꯖꯤꯛꯄꯨꯗꯤ ꯐꯨꯟꯈ꯭ꯔꯦ ꯃꯇꯝ ꯈꯔ ꯃꯥꯡꯗ ꯑꯩꯈꯣꯏ ꯐꯇꯤꯗꯧꯅ ꯗꯥꯏꯔꯦꯛ ꯅꯥꯄꯤꯁꯤꯅ ꯊꯥꯔ ꯐꯨꯝꯗꯤ ꯑꯣꯏꯅ ꯂꯩꯌꯦꯕ ꯑꯗꯩꯗ ꯑꯩꯈꯣꯏ ꯊꯥꯕꯗꯧꯅ ꯈꯥꯖꯤꯜꯂ ꯂꯣꯏꯔꯝꯃꯦꯕ ꯑꯌꯨꯛ ꯑꯌꯨꯛ ꯉꯟꯇꯥꯗꯩ ꯊꯥꯗꯣꯛꯄꯁꯤꯅ ꯀꯩꯅꯣꯕꯨꯧ ꯊꯥꯗꯣꯛꯄ ꯑꯗꯨꯒ ꯅꯨꯡꯗꯥꯡ ꯅꯨꯡꯗꯥꯡꯅ ꯍꯣꯏꯖꯤꯜꯂꯒ ꯐꯥꯕ ꯇꯧꯔꯝꯃꯦ ꯃꯉꯣꯟꯗ ꯑꯁ ꯃꯤꯗꯤ ꯂ ꯑꯣ ꯇꯁꯦꯡꯅ ꯃꯤꯗꯤ ꯊꯕꯛꯇꯤ ꯆꯪꯉꯦ ꯅꯨꯡꯇꯤꯒꯤ ꯍꯥꯏꯗꯤ ꯅꯨꯡꯇꯤꯒꯤꯃꯛ ꯅꯠꯇ꯭ꯔꯒꯁꯨ ꯅꯣꯡ ꯅꯤ ꯅꯣꯡ ꯅꯤꯅꯤ ꯀꯥꯜꯂꯝꯃ ꯃꯈꯣꯟꯗꯣ ꯃꯣꯏ ꯅꯨꯡꯗꯥꯡ ꯈꯠꯄ ꯃꯈꯣꯟꯁ ꯆꯣꯠꯍꯟꯗꯕꯤ ꯊꯝꯕꯅꯦꯕ ꯑꯗꯩ ꯃꯔꯨꯝ ꯈꯨꯟꯕ ꯍꯧꯔꯛꯀꯥꯟꯗꯗꯤ ꯅꯨꯡꯉꯥꯏꯔꯦꯅꯦ ꯑꯌꯛꯗꯤꯡ ꯃꯣꯏꯗꯤ ꯉꯥꯅꯨ ꯑꯇꯩ ꯉꯥ ꯃꯥꯟꯅꯗꯦꯕ ꯈꯥꯏꯔꯒꯤ ꯀꯦꯝꯄꯦꯟꯗꯤ ꯑꯍꯤꯡꯗ ꯃꯔ ꯀꯣꯛꯏ ꯀꯩꯅꯣ ꯒ꯭ꯌꯥꯟ ꯇꯗꯦ ꯀꯔꯝ ꯀꯥꯟ ꯀꯨꯏꯅꯣ ꯅꯣꯉꯥꯜꯂꯄ ꯃꯌꯥꯝ ꯇꯥ ꯂꯩꯔꯝꯃꯦꯕꯇ ꯑꯗꯣ ꯑꯍꯤꯡꯗ ꯀꯣꯛ ꯄꯣꯁꯨ ꯃꯥꯜꯂꯦ ꯀꯥꯎ ꯍꯧꯈ꯭ꯔꯕꯩꯔ ꯃꯥꯅꯤꯗ ꯍꯌꯦꯡꯗꯅꯤꯗ ꯑꯇꯩ ꯉꯥꯅꯨꯁꯤꯅ ꯆꯨꯝꯅ ꯑꯩꯈꯣꯏ ꯂꯣꯏꯔꯤꯁꯤꯅ ꯑꯌꯨꯡꯊꯤꯟꯗ ꯑꯗꯨꯝ ꯆꯪꯉ ꯀꯣꯛꯈꯤꯗ꯭ꯔꯣ
ꯑ ꯍꯥꯏꯗꯤ ꯃꯇꯝꯗꯨꯣ ꯀꯩꯅꯣ ꯇꯧꯔꯒ
ꯍ ꯍꯣꯏ ꯑꯗꯣ ꯈꯒꯤ ꯀꯤꯝꯃꯦꯠꯁꯤꯅ ꯑꯌꯨꯛ ꯉꯟꯇꯥ ꯍꯥꯞꯒꯠꯂꯒ ꯃꯣꯏ ꯍꯣꯏꯗꯣꯛꯄ ꯊꯣꯛꯂꯛꯄꯁꯦ ꯃꯣꯏ ꯍꯣꯏꯗꯣꯛꯈ꯭ꯔꯀꯥꯟꯗ ꯃꯔꯨꯝ ꯈꯨꯟꯕꯁꯤꯀꯣ ꯅꯣꯡꯃꯗ ꯑꯩꯈꯣꯏꯗꯣ ꯉꯥꯅꯨ ꯑꯃꯃꯝꯅ ꯌꯥꯝꯈꯤꯕꯒꯤꯅꯦ ꯅꯣꯡꯃꯗ ꯄ꯭ꯂꯦꯠ ꯑꯅꯤ ꯃꯌꯥ ꯈꯨꯟꯕ ꯑꯅꯤ ꯈꯨꯟꯕ ꯑꯗꯨꯝ ꯑꯃꯅꯤ ꯀꯥꯟꯕꯒꯁꯨ ꯌꯥꯎꯕ ꯃꯥꯜꯂꯦ ꯑꯗꯨꯃꯥꯏꯅ ꯈꯨꯜꯂꯝꯃꯤꯅ ꯑꯗꯨ ꯃꯇꯝꯗꯣ ꯑꯗꯨꯝ ꯃꯔꯨꯝꯗꯨꯁꯨ ꯑꯗꯨꯝ ꯇꯥꯡꯅ ꯌꯣꯜꯂꯦꯕ ꯇꯥꯔꯤꯕ
ꯁꯔꯤ ꯇꯥꯏ ꯀꯥ ꯇꯕ
ꯇꯥꯏ ꯇꯥꯏ ꯑꯩꯅ ꯐꯦꯟ ꯃꯈ ꯈꯣꯠꯂꯒꯦꯅꯣ ꯈꯟꯁꯨ ꯈꯟ ꯇꯥꯏꯔꯦꯗꯗꯤ ꯑꯗꯒꯤ ꯖꯥꯠ ꯖꯥꯠ ꯌꯥꯝ ꯇꯧꯔꯝꯕꯖꯥꯠꯅꯤꯗ ꯑꯗꯨꯒꯤ ꯉꯥꯅꯨꯁꯤꯁꯨ ꯆꯞ ꯃꯥꯟꯅꯩ ꯑꯗꯨꯝ
ꯇꯥꯕ꯭ꯔꯣ
ꯇꯥꯔꯦ ꯇꯥꯔꯦ ꯑꯩꯈꯣꯏꯅ ꯌꯣꯟꯊꯣꯛꯀꯦ ꯈꯟ ꯀꯥꯟꯗ ꯂꯧꯕꯤꯅꯕꯁꯨ ꯂꯩꯇꯦꯕ ꯃꯗꯣ ꯃꯌꯥꯝ ꯑꯃꯨꯛꯇ ꯌꯣꯟꯕꯅꯤꯅ
ꯑꯝ
ꯑꯗ ꯑꯩꯈꯣꯏꯒꯤ ꯆꯥꯎꯅ ꯗꯨꯀꯥꯟ ꯐꯝꯕ ꯑꯗꯒꯤ ꯍꯣꯇꯦꯜꯒꯨꯝꯕ ꯇꯧꯕ ꯃꯌꯥꯝꯁꯦ ꯇꯧꯔꯒ ꯃꯤ ꯃꯔꯤ ꯃꯉꯥ ꯀꯟꯇꯦꯛ ꯂꯧꯔꯀꯥꯟꯗ ꯑꯗꯨꯝ ꯇꯔꯦꯅꯤꯄꯥꯥꯟ ꯇꯔꯥ ꯇꯔꯦꯠꯅꯤꯄꯥꯜ ꯇꯔꯥ ꯂꯧꯅꯈꯤꯕꯗꯒꯤꯗꯤ ꯂꯩꯕꯨꯗꯤ ꯂꯩꯍꯧꯗꯦ ꯆꯥꯕꯁꯨ ꯐꯅꯌꯥꯝ ꯆꯥꯍꯧꯋꯤꯗ ꯑꯗꯨꯁꯨ ꯉꯥꯅꯨꯁꯤ ꯑꯩꯈꯣꯏꯒꯤ ꯄꯥꯛꯆꯥꯎ ꯆꯥꯎꯅ ꯇ ꯆꯥꯎꯔꯣꯏꯕꯀꯣ ꯑꯃꯣꯝ ꯂꯥꯛꯕꯗꯒꯤ ꯑꯃꯣꯝꯅꯦ ꯂꯨꯝꯕ ꯍꯦꯟꯕ ꯉꯥꯅꯨꯅꯦꯕ ꯃꯣꯏꯁꯦ ꯃꯔꯨꯝ ꯀꯣꯛꯄꯤ ꯑꯃꯨꯃꯝ ꯀꯣꯛ ꯂꯣꯏꯔꯛꯄꯩꯒꯁꯤꯗꯤ ꯍꯦꯛꯇ ꯅꯣꯏꯔꯒ ꯈꯨꯠ ꯂꯨꯝꯃꯅꯤꯉꯦ ꯑꯗꯨꯝ ꯃꯤ ꯑꯅꯤ ꯑꯍꯨꯝ ꯆꯥꯕꯗꯗꯤ ꯆꯞ ꯆꯥꯕ ꯏꯟꯖꯥꯡ ꯑꯣꯏꯕ ꯑꯗ ꯃꯁꯛꯇꯨꯒ ꯊꯥꯖꯗꯅ ꯌꯥꯝ ꯍꯥꯎꯋꯦꯕ ꯃꯤꯅꯒꯩꯗꯤ ꯑꯗꯨꯝ ꯉꯥꯅꯨꯗ ꯀꯩꯁꯨ ꯆꯥꯅꯤꯡꯉ ꯃꯣꯏ ꯍꯥꯎꯇꯕꯅꯤꯒ ꯍꯥꯏꯅꯕꯅꯦꯕ ꯏꯁꯤꯡ ꯉꯥꯅꯨ ꯍꯥꯎꯗꯦ ꯑꯗꯨꯝ ꯍꯥꯎꯇꯦ ꯀꯥꯏꯅꯀꯣ ꯑꯗꯣ ꯍꯥꯎꯇꯤꯗꯤ ꯍꯥꯏꯔꯔꯣꯏ ꯍꯥꯎꯕꯕꯨꯗꯤ ꯍꯥꯎꯋꯦ ꯑꯗꯩ ꯕꯣꯏꯂꯔꯒꯁꯨ ꯈꯔ ꯂꯣꯏꯔꯝꯃꯦ ꯑꯗꯨꯝ ꯆꯥꯝ ꯆꯅꯤ ꯆꯥꯝ ꯆꯅꯤ ꯑꯗꯨꯝ ꯑꯩꯈꯣꯏꯒꯤ ꯂꯩꯥꯏꯅꯥ ꯇꯤꯟꯅꯥ ꯂꯥꯛꯇꯕ ꯑꯗꯩ ꯀꯩꯗꯧ ꯃꯇꯝꯗꯗꯤ ꯑꯗꯨꯝ ꯁꯦꯟ ꯀꯥꯟꯅꯩ ꯍꯥꯏꯇꯥꯔꯦ ꯕꯣꯏꯂꯔꯗꯨꯅ ꯑꯃꯨꯛ ꯀꯩꯗꯧꯒꯦ ꯀꯥꯟꯗ ꯕꯣꯏꯂꯔꯁꯤꯅꯀꯣ
ꯎꯝ
ꯃꯤꯒꯤꯅ ꯅꯥꯔꯁꯨ ꯌꯥꯏꯗꯅ ꯑꯩꯈꯣꯏꯒꯤꯅ ꯕꯣꯏꯂꯔꯗꯨ ꯄꯤꯛꯏꯉꯩ ꯄꯨꯔꯛꯑꯒ ꯈꯤꯇꯪ ꯗꯥꯏꯦꯛ ꯄꯤꯛꯏꯉꯩꯗ ꯁꯤꯔꯗꯤ ꯄꯩꯁꯥꯣ ꯀꯩꯁꯨ ꯃꯥꯡꯦ ꯈꯜꯂꯣꯏꯗꯧꯅꯦꯕ ꯈꯤꯇꯪ ꯆꯥꯎꯈꯠꯂꯑꯀꯥꯟ ꯑꯩꯈ ꯀꯦꯖꯤꯃꯨꯛ ꯇꯥꯔꯀꯥꯟꯗꯣ ꯊꯥ ꯑꯃꯨꯛꯀ ꯂꯩꯁꯜꯂꯛꯑꯒ ꯈꯤꯇꯪ ꯆꯥꯎꯔꯀꯥꯟꯗ ꯍꯣ ꯑꯗꯩꯗ ꯍꯧꯗꯣꯡꯅ ꯆꯪꯉ ꯈꯔ ꯅꯩꯔꯝ ꯑꯗꯒꯤ ꯃꯤ ꯑꯗꯩ ꯍꯧꯗꯣꯡ ꯆꯪꯍꯟꯅ ꯑꯩꯅꯣ ꯈꯤꯇꯪ ꯂꯥꯞꯊꯣꯛꯑꯒ ꯑꯃꯨꯛ ꯁꯥꯔꯦ ꯂꯥꯞꯊꯣꯛꯑ ꯁꯥꯕꯁꯤꯗꯅ ꯀꯩꯗꯧꯒꯦꯗ ꯑꯩꯈꯣꯏꯒꯤ ꯋꯥꯄꯟ ꯀꯩꯀꯩꯗꯒꯤ ꯈꯩꯔꯣꯏ ꯀꯥꯟꯅ ꯂꯩꯕꯗꯣ ꯀꯨꯃꯒ ꯑꯦ ꯀꯨꯝꯃꯅꯤ ꯈꯩꯔꯨꯁꯤ ꯌꯥꯝ ꯐꯠꯇꯕ ꯖꯤꯕꯅꯦ ꯍꯥꯏꯅꯩꯁꯦꯇꯩꯒꯤ ꯑꯣꯏꯔꯝꯗ꯭ꯔꯦꯕ ꯃꯥꯒꯤ ꯍꯥꯏꯗꯤ ꯃꯥꯒꯤ ꯃꯩꯆꯥꯛ ꯊꯤ ꯂꯥꯛꯄꯁꯤꯗ ꯌꯦꯟꯅꯥꯎ ꯀꯩꯀꯩ ꯊꯦꯡꯅꯕꯁꯤꯡꯁꯤ ꯂꯣꯏ ꯍꯥꯠꯇꯣꯛꯑꯝꯕꯤꯅꯦ ꯍꯥꯏꯕ ꯃꯤ ꯈꯨ ꯄꯤꯛꯇꯨꯒ ꯆꯥꯔ ꯆꯠꯈꯤꯕ ꯅꯠꯇꯦꯀꯣ ꯌꯦꯟꯁꯦ ꯌꯦꯟ ꯑꯃꯈꯛ ꯍꯥꯞꯄ ꯅꯠꯇꯦ ꯃꯥꯏ ꯂꯝꯕꯤꯗ ꯊꯦꯡꯅꯕ ꯌꯦꯟꯒꯩ ꯐꯨꯅꯔꯝꯕꯒꯤ ꯇꯥꯏꯞꯇ ꯐꯖꯅ ꯍꯥꯜꯂꯝꯕꯤꯅꯤ ꯑꯁꯤꯒꯨꯝꯕ ꯁꯦꯟꯅ ꯉꯝꯕ ꯅꯠꯇꯦꯅ ꯇꯧꯋꯦ
ꯍꯣꯏꯅꯦ ꯑꯗꯨꯗꯩ ꯃꯣꯏꯗꯤ ꯗꯗꯤ ꯃꯁꯥꯁꯨ ꯌꯥꯝ ꯁꯣꯜꯂꯤꯗꯅ
ꯑꯦ ꯁꯣꯟꯕꯕꯨ ꯀꯩꯅꯣ ꯃꯈꯣꯟ ꯇꯥꯕꯗꯗ ꯁꯤ
ꯃꯥꯅꯦ ꯑꯁ ꯑꯗꯨ ꯍꯥꯏꯔꯒ ꯑꯩꯅꯤꯅꯦ ꯑꯩꯈꯣꯏ ꯏꯃꯥꯅꯕꯁꯤꯡ ꯍꯥꯏꯕ ꯂꯣꯏꯔꯝꯃꯦꯕ
ꯎꯝ
ꯗꯤꯋꯥꯂꯤ ꯃꯇꯝꯗ ꯂꯣꯏꯕꯅꯤ ꯀꯩꯅꯣ ꯍꯥꯏꯗꯤ ꯕꯨꯝꯕꯂꯥ ꯊꯥꯏꯗꯅ
ꯑꯥ
ꯑꯗꯨꯗ ꯍꯥꯏꯗꯤ ꯑꯃ ꯁꯤꯕꯗ ꯃꯊꯪ ꯃꯊꯪ ꯋꯥꯔꯤ ꯁꯤꯔꯛꯄ ꯍꯥꯏꯗꯤ ꯌꯣꯟ ꯌꯥꯗꯣꯔꯕꯅꯦꯕ ꯅꯨꯃꯤꯠ ꯍꯞꯇꯥꯒ ꯂꯩꯔꯗꯤ ꯐꯖꯅ ꯍꯥꯏꯗꯤ ꯑ ꯌꯣꯟ ꯌꯥꯕꯗꯣ ꯑꯣꯏꯗꯣꯔꯔꯕꯅꯦꯕ
ꯎ
ꯌꯦꯗꯣ ꯑꯗꯨꯝ
ꯑꯁ ꯑꯗꯨꯝꯕꯩꯗꯤ ꯈꯪꯗꯦꯗ ꯌꯥꯝ ꯐꯔꯛ ꯇꯥꯕꯒ ꯂꯩ ꯇꯥꯏ ꯇꯥꯏ ꯇꯥꯕꯕꯨꯗꯤ
ꯑꯣ
ꯑꯗꯨꯏ ꯊꯧꯕꯛꯁꯦ ꯑꯗꯨꯅꯦꯅꯦ ꯑꯗꯨꯃꯥꯏꯅ ꯑꯗꯣ ꯍꯥꯏꯕꯨꯗꯤ ꯍꯥꯏꯅꯩꯀꯣ ꯁꯥ ꯉꯥ ꯂꯣꯏꯕ ꯌꯦꯟ ꯉꯥꯅꯨ ꯂꯣꯏꯕꯁꯦ ꯀꯩꯅꯣ ꯄꯥꯔꯨꯕꯅꯨ ꯃꯇꯝ ꯄꯥ ꯀꯩꯅꯣꯒꯤ ꯄꯩꯁꯥ ꯄꯥꯔꯨꯒꯅꯣꯒꯅ ꯍꯥꯏꯅꯗ꯭ꯔꯣ
ꯍꯣ ꯍꯣ ꯍꯣ ꯍꯣꯏ ꯎꯝ ꯍꯣꯏ ꯑ ꯑꯗꯨ ꯇꯧꯔꯅꯤ ꯍꯥꯏꯗꯤ ꯑꯗꯥꯏꯅ ꯍꯥꯟꯅ ꯎꯝ
ꯎꯝ
ꯍꯣꯏ ꯑꯗꯩꯗꯤ ꯂꯣꯏ ꯃꯣꯏ ꯁꯥ ꯉꯥ ꯂꯣꯏꯕꯁꯤꯁꯨ ꯆ ꯉꯥ ꯂꯣꯏꯕꯁꯤꯁꯨ ꯃꯤ ꯍꯥꯏꯗꯤ ꯃꯤ ꯂꯩꯕ ꯃꯔꯛꯇꯒꯤ ꯈꯤꯇꯪ ꯊꯥꯔ ꯑꯆꯤꯛꯄ ꯃꯐꯝꯗ ꯂꯣꯏꯔꯣꯅ ꯍꯥꯏꯗꯅ
ꯎꯝ
ꯍꯣꯏ ꯑꯗꯨꯅꯤ ꯑꯗꯨꯃꯥꯏꯅ ꯑꯗꯨꯝ ꯇꯧꯏ ꯈꯪꯗꯦ ꯀꯃꯥꯏꯅ ꯇꯧꯕꯅꯣ ꯑꯗꯒꯤ ꯆꯦꯡꯒꯨꯝ ꯊꯥꯕ ꯈꯣꯠꯄꯗꯤ ꯇꯧꯕ꯭ꯔꯣ ꯅꯣꯏ
ꯆꯦꯡꯒꯨꯝꯒꯗꯤ ꯊꯥꯗꯦꯗ ꯆꯦꯡꯒꯨꯝꯗꯤ ꯃꯇꯝꯁꯨ ꯍꯥꯏꯗꯤ ꯌꯥꯝ ꯀꯩ ꯍꯥꯏꯅꯤ ꯀꯤꯌꯔ ꯆꯪꯉꯦꯕ
ꯑꯗꯣ ꯆꯦꯡꯒꯨꯝ ꯊꯥꯕꯗꯣꯀꯣ ꯍꯣꯏ ꯍꯣꯏ ꯄꯨꯔꯥ ꯄꯤꯛꯉꯩꯗꯒꯤ ꯀꯩꯅꯣ ꯇꯧꯕꯧ ꯌꯦꯡꯕꯨꯗꯤ ꯌꯦꯡꯗꯣꯏꯅꯦꯕ ꯀꯣ ꯆꯦꯡꯒꯨꯝ ꯊꯥꯕꯗꯨꯁꯨ ꯇꯧꯅꯤꯡꯉꯗꯤ ꯌꯦꯡꯖꯟ ꯌꯥꯏꯅꯦ
ꯌꯥꯏ ꯑꯗꯣ ꯍꯌꯦꯡ ꯍꯥꯏꯗꯤ ꯃꯇꯝꯒ ꯂꯦꯝꯃꯀꯥꯟꯗ ꯌꯦꯡꯒꯗꯕꯇ ꯉꯥꯏꯔꯦ ꯃꯥꯗꯤ ꯄꯨꯔꯥ ꯑꯉꯥꯡ ꯃꯆꯥ ꯂꯣꯏꯕꯒ ꯑꯇꯩꯁꯨ ꯃ ꯆꯪꯕꯨꯗꯤ ꯆꯪꯉꯦ ꯍꯥꯏꯔꯁꯨ ꯆꯦꯡꯒꯨꯝꯁꯤꯅ ꯀꯩ ꯍꯥꯏꯅꯤ ꯌꯥꯝ ꯀꯤꯌꯔ ꯆꯪꯕꯗꯨ ꯑꯣꯏꯌꯦꯕ
ꯑꯣ
ꯍꯥꯏꯗꯤ ꯊꯥ ꯍꯤꯌꯨꯃꯤꯗꯤꯇꯤ ꯆꯦꯛ ꯀꯩꯀꯥ ꯍꯥꯏꯗꯤ ꯃꯥꯒꯤ ꯁꯥꯕꯩ ꯆꯥꯡ ꯈꯣꯠꯄ ꯏꯪꯕꯩ ꯆꯥꯡ ꯑꯗꯨꯝꯕꯗꯣ ꯌꯥꯝ ꯌꯦꯡꯗ ꯌꯥꯗꯦꯗ
ꯎꯝ ꯍꯧꯖꯤꯛꯇꯤꯀꯣ ꯌꯦꯟ ꯂꯣꯏꯕꯕꯧꯗ ꯑꯗꯨꯒꯤ ꯍ꯭ꯌꯨꯃꯤꯗꯤꯇꯤ ꯀꯩꯀꯩ ꯆꯦꯛ ꯇꯧꯅꯕꯗ ꯑꯗꯨꯝ ꯃꯦꯆꯤꯟ ꯃꯆꯥ ꯑꯃ ꯊꯦꯠꯅꯔꯦ ꯍꯧꯖꯤꯛꯀꯥꯟꯗꯤ
ꯐꯩ ꯑꯃꯔꯣꯝꯗ ꯍꯥꯏꯗꯤ ꯁꯥꯒꯠꯄꯁꯨ ꯍꯦꯟꯒꯠꯂꯛꯄꯅꯤꯅ ꯀꯌꯥꯝ ꯁꯥꯏ ꯑꯗꯒꯤ ꯏꯪꯕꯗꯣ ꯀꯌꯥꯝ ꯏꯪꯉꯤ ꯌꯦꯟꯗꯣ ꯀ ꯑꯗꯨꯗꯣ ꯈꯪꯕ ꯌꯥꯝ ꯃꯊꯧꯗꯤ ꯑꯣꯏꯔꯦꯗꯅ
ꯑꯣ ꯍꯣꯏ ꯑꯗꯨꯒ ꯀꯩꯅꯣꯕꯨꯗꯤ ꯐꯗꯣꯏꯅꯤ ꯑꯗꯨꯅꯕꯨꯗꯤ ꯐꯔꯤꯅꯤ ꯑꯁ ꯑꯗꯨ ꯈꯪꯗꯦꯗ ꯑꯩꯈꯣꯏꯅꯤ ꯍꯧꯖꯤꯛ ꯋꯥꯔꯤ ꯁꯥꯥꯟꯅꯩꯁꯦ ꯅꯥ ꯍꯣꯔꯦꯟ ꯀꯩꯅꯣ ꯇꯧꯗꯣꯏꯖꯥꯠꯂꯥ ꯑꯃꯣꯛ ꯃꯤ ꯑꯃꯈꯛꯇꯅ ꯉꯥꯡ ꯂꯩꯒ ꯃꯨꯛ ꯍꯥꯏꯔꯛꯇꯣꯏ ꯖꯥꯠꯂꯥ
ꯀꯩ ꯀꯔꯤꯅꯣꯗ ꯋꯥꯔꯤꯕꯨ ꯍꯥ ꯁꯤꯖꯨ ꯋꯥꯔꯤꯅꯤ ꯍꯣꯏ
ꯍꯧꯖꯤꯛꯀꯥꯟꯖꯤ ꯅꯪꯗꯤ ꯉꯁꯤ ꯕꯣꯜꯒ ꯌꯦꯡꯗꯣꯏꯔꯣ ꯕꯣꯜꯖꯤꯕꯨ ꯀꯅꯥ ꯀꯅꯥ ꯇꯥꯏ ꯈꯪꯕ꯭ꯔꯣ
ꯎꯝ ꯉꯁꯤ ꯄꯨꯡ ꯕꯥꯔꯣ ꯃꯈꯥꯏꯅꯤ ꯈꯪꯗꯦ ꯌꯦꯡꯁꯤꯔꯥ ꯌꯦꯡꯉꯣꯏꯁꯤꯔꯥ ꯈꯜꯂꯤꯅꯤ ꯏꯁꯄꯦꯟꯒ ꯑꯣꯁꯇ꯭ꯔꯤꯌꯥꯒ ꯂꯩ
ꯎꯝ ꯑꯁ ꯑꯗꯨꯗꯤ
ꯍꯌꯦꯡ ꯑꯌꯨꯛꯄꯨꯗꯤ ꯌꯦꯉꯅꯤ ꯎꯝ ꯑꯌꯨꯛ ꯄꯨꯡ ꯃꯔꯤ ꯃꯈꯥꯏꯗ ꯑꯃꯒ ꯂꯩ
ꯎꯝ
ꯄꯣꯔꯇꯨꯒꯜꯒ ꯀꯣꯔꯁꯤꯌꯥꯒ ꯑꯗꯨꯕꯨꯗꯤ ꯌꯦꯡꯉꯅꯤ
ꯎꯝ ꯑꯣ ꯐꯔꯦ ꯚꯥꯏ ꯑꯗꯨꯗꯤ ꯀꯩꯅꯣ ꯇꯧꯈꯤꯒꯦ ꯑꯩ
ꯎꯝ ꯊꯝꯃꯦ ꯊꯝꯃꯦ ꯑꯗꯨꯗꯤ